ꯂꯣ
ꯎꯝ ꯇꯥꯄ
ꯇꯥꯏ ꯇꯥꯏ ꯐꯥꯝꯃꯤꯅꯤ ꯏꯆ ꯌꯧꯉꯒ ꯅꯪ
ꯑꯩꯁꯨ ꯑꯗꯨꯝ ꯍꯤꯞꯄꯤꯦꯗ ꯑꯉꯥꯡ ꯇꯨꯝꯝꯕꯒꯤ
ꯅꯣꯡꯖꯨꯗꯕ꯭ꯔꯣ
ꯑꯥ
ꯅꯣꯡ ꯆꯨꯔꯕ
ꯅꯣꯡ ꯆꯨꯗꯦ ꯑꯩ ꯐꯦꯟ ꯎꯪꯕꯒꯤꯅꯦ
ꯎꯝ ꯑꯁꯤꯗꯗꯤ ꯈꯤꯇꯪꯇꯪ ꯇꯥꯏꯌꯦ ꯅꯠꯇꯦ ꯅꯣꯡ ꯆꯨꯗꯕꯝ ꯑꯁꯤꯗ ꯇꯥꯕꯩꯀꯣ
ꯑꯁ ꯅꯪꯕꯨ ꯄꯥꯎ ꯐꯥꯎꯅꯗꯕꯁꯦ ꯀꯨꯏꯔꯤꯍꯦ
ꯀꯨꯏꯔꯦ
ꯎ
ꯉꯥꯏꯔꯤꯕ ꯀꯃꯥꯏ ꯀꯃꯥꯏ ꯇꯧꯔꯤꯒꯦ ꯏꯔꯥꯡꯁꯤꯅ
ꯅꯨꯡꯉꯥꯏꯔꯤ ꯎꯝ
ꯏꯔꯥꯡ ꯏꯗꯤ ꯀꯃꯥꯏꯅ ꯇꯧꯒꯦ ꯀꯩ ꯀꯩ ꯍꯥꯏꯅꯔꯒꯦ
ꯍꯧꯖꯤꯛꯇꯤ ꯑꯗꯨꯝ ꯃꯥꯔꯦ ꯑꯩꯈꯣꯏ ꯏꯇꯤꯁꯗ ꯀꯨꯝꯕ ꯍꯥ
ꯅꯅꯄꯁꯨ ꯌꯥꯎꯕ ꯅꯠꯇ꯭ꯔꯣ
ꯃꯥꯗꯤ ꯍꯧꯖꯤꯛꯇꯤ ꯆꯠꯇ꯭ꯔꯦꯗ ꯅꯍꯥꯟ ꯌꯥꯎꯕꯅꯦ ꯑꯗꯣ ꯈꯣꯡꯎꯣꯝꯒꯅꯦ ꯃꯥꯅ ꯌꯥꯎꯕꯗꯤ ꯑꯃꯨꯛ ꯀꯧꯔꯛꯑ
ꯎꯝ
ꯐꯪ ꯆꯔꯒꯦ
ꯃꯥꯏꯔꯦꯟ ꯆꯥꯏꯅ ꯉꯁꯤꯅꯦ ꯅꯣꯏꯗꯤ ꯊꯔꯣꯏ ꯈꯨꯟꯕ ꯆꯠꯄꯗꯨꯕꯨ ꯐꯪꯒ꯭ꯔꯅꯤ
ꯥ ꯑꯅꯤ ꯑꯍꯨꯝꯒꯤ ꯐꯪꯉꯤ ꯀꯩꯅꯣ ꯉꯥꯏꯕꯅꯦ ꯐꯥꯏ
ꯈꯨꯟꯕ ꯆꯠꯅꯔꯔꯕꯅꯤꯅꯀꯣ ꯇꯧꯔꯤꯁꯦ ꯍꯟꯗꯛꯁꯦ
ꯍꯜꯂꯣ ꯑꯣ ꯅꯪ ꯅꯪꯩꯅꯣ ꯀꯩꯅꯣꯗ ꯅꯦꯠꯋꯥꯛꯛ ꯈꯔꯥ ꯈꯪꯗꯦ
ꯁꯤꯁꯨꯅꯦ ꯅꯪꯒꯤ ꯃꯈꯣꯟꯗꯣ ꯀꯩꯅꯣꯝꯃ ꯇꯧꯔꯦ
ꯀꯔꯤ ꯔꯀꯣ ꯉꯥꯏꯈꯣ ꯄꯥꯏꯌꯨ ꯍꯧꯖꯤꯛꯀꯤ ꯇꯥꯕ꯭ꯔꯥ
ꯇꯥꯏ ꯇ
ꯅꯣꯏꯃꯤ ꯀꯤꯌꯥꯔ ꯂꯩꯕ ꯃꯤ ꯑꯅꯤ ꯑꯍꯨꯝ
ꯃꯤ ꯃꯉꯥꯅꯦ ꯗꯨꯀꯥꯟ ꯑꯅꯤ ꯊꯣꯛꯄꯅꯤꯅ ꯒꯣꯗꯥꯎꯟꯗ ꯑꯩꯅꯤ ꯗꯨꯀꯥꯟꯗ ꯄꯥꯛꯊ ꯊꯣꯛꯇꯦ ꯒꯣꯗꯥꯎꯟꯗ ꯂꯩ ꯑꯗꯨꯝ
ꯑꯩꯅ ꯍꯥꯏꯕꯗꯤ
ꯀꯩ ꯍꯥꯏꯕ ꯇꯥꯗꯦꯅꯦ ꯋꯥꯡꯅ
ꯅꯪ ꯅꯥꯊꯟꯗ ꯂꯩꯕ꯭ꯔꯥ ꯅꯪ ꯂꯩꯐꯝꯗꯣ
ꯔꯦꯟꯗꯥꯕ
ꯑꯣ
ꯎꯝ
ꯑꯅꯤ ꯑꯍꯨꯝ ꯂꯩꯕ ꯃꯥꯜꯂꯦ ꯃꯤꯀꯣ
ꯑꯩꯈꯣꯏꯗꯥꯅꯦ ꯑꯩꯈꯣꯏ ꯏꯅꯥꯎꯅꯨꯄꯥ ꯑꯅꯤꯅꯦ ꯑꯩꯣꯏꯗꯥ ꯅꯍꯥꯟ ꯑꯦꯛꯖꯥꯝ ꯇꯧꯕ ꯂꯥꯛꯄꯅꯦꯕ ꯑꯗꯨ ꯂꯣꯏꯗꯤ ꯂꯣꯏꯔꯦ ꯑꯗꯨ ꯆꯠꯄ ꯌꯥꯗꯕꯩ ꯑꯗꯨꯝ ꯂꯩꯔꯤꯅꯦ ꯍꯌꯦꯡ ꯂꯥꯛꯀꯗ꯭ꯔꯥ ꯐꯪꯗꯦ ꯃꯥꯗ ꯆꯠꯀꯤꯗꯤꯍꯜ ꯍꯧꯕꯅꯦ
ꯃꯤ ꯃꯔꯤ ꯂꯩꯔꯅ ꯑꯗꯨꯗꯤ
ꯎꯝ
ꯎꯝ
ꯏꯅꯥꯎꯅꯨꯄꯥꯁꯨ ꯄꯥꯛ ꯂꯩꯇꯦꯗ ꯍꯥꯏꯗꯤ ꯏꯅꯥꯎꯅꯨꯄꯥ ꯑ ꯇꯧꯕꯗꯣ ꯑꯗꯨꯒꯤ ꯊꯕꯛ ꯃꯐꯝꯗ ꯂꯩꯌꯦꯕ ꯍꯟꯗꯛ ꯃꯥꯁꯨ ꯌꯨꯝꯖꯒꯦꯌꯦ ꯑꯗꯨꯗ
ꯅꯪ ꯈꯣꯟꯖꯦꯜꯁꯦ ꯌꯥꯝ ꯂꯥꯞꯅꯅꯤ ꯌꯥꯝ ꯂꯥꯞ ꯇꯌꯦ
ꯀꯩꯒꯤ ꯑꯣꯏꯖꯅ
ꯈꯪꯗꯦ ꯅꯪ ꯂꯥꯎ ꯏꯁꯄꯤꯀꯔ ꯊꯝ ꯑꯦ ꯅꯠꯇꯦꯀꯣ
ꯎꯗ ꯀꯅꯥ ꯀꯅꯥ ꯂꯩꯕ
ꯅꯥꯗꯤ ꯅꯥꯗꯤꯦ ꯀꯅꯪꯗꯤ
ꯑꯗꯦ ꯀꯩꯗꯧꯔꯒꯦ ꯑꯁ ꯅꯨꯡꯉꯥꯏꯔꯦꯅꯦ ꯅꯪꯗꯤ ꯍꯤꯞꯄ ꯂꯩꯕꯅꯤ ꯅꯪꯁꯦ ꯑꯩꯈꯣꯏ ꯊꯕꯛ ꯆꯠꯂꯒ ꯑꯩ ꯁꯥꯅ ꯁꯥꯕꯅꯦ ꯒꯣꯗꯥꯎꯟꯁꯨ ꯑꯩꯈꯣꯏꯁꯨ ꯁꯥꯛꯑꯦꯕ ꯐ꯭ꯔꯤꯖꯁꯨ ꯊꯝꯗꯕ
ꯑꯁ ꯁꯥꯔꯝꯅꯤ ꯑꯗꯨꯗꯤ
ꯄ ꯂꯩꯇ ꯁꯕꯗꯤ
ꯁꯦꯟ ꯄꯤꯌꯣ ꯍꯥꯏꯌꯣꯅꯦ ꯀꯩꯅꯣ ꯗꯤꯃꯥꯟ ꯇꯧꯑꯣꯅꯦ
ꯈꯪꯕꯅꯤ ꯃꯄꯨꯗꯣ ꯂꯥꯛꯑꯦꯗꯅ ꯃꯥꯅ ꯑ ꯅꯪ ꯁꯥꯔꯝꯒꯅꯤꯀꯣ ꯍꯥꯏꯔ ꯇꯣꯛꯑꯅꯤ ꯄꯥꯏ ꯂꯩꯛꯁꯦ ꯃꯣꯏꯅ ꯈꯪꯉ ꯄꯤꯗꯕꯅꯤꯅ ꯄꯂ ꯏꯕ ꯉ ꯑꯗꯨꯗꯤ ꯁꯤ ꯑꯣꯏꯅꯅ
ꯐꯪꯒꯤꯦ ꯇꯧꯕꯅꯦ ꯑ ꯉꯁꯤꯗꯤ ꯅꯣꯡ ꯈꯔ ꯆꯋꯦ ꯍꯥꯏ ꯃꯅꯦ ꯀꯣ
ꯆꯨꯑꯦ ꯈꯤꯇꯪꯗꯪ ꯍꯧꯖꯤꯛ ꯆꯨꯔꯤꯌꯦ
ꯉꯥꯁꯥꯏ
ꯁꯤ ꯆꯨꯔꯤꯦꯗ ꯍꯧꯖꯤꯛ ꯁ
ꯅꯥꯗꯕꯅꯤꯅ ꯂꯩꯕ ꯅꯨꯡꯉꯥꯏꯕ ꯃꯥꯜꯂꯦꯗ ꯏꯃꯥꯟꯕꯤ ꯏꯃꯥꯟꯕꯤ ꯑꯩꯈꯣꯏ ꯑꯩꯈꯣꯏ ꯏꯃꯥꯟꯅꯕꯤ ꯑꯃꯗꯣ ꯅꯒꯟꯕꯅꯤꯀꯣ ꯑꯣ ꯃꯥꯅꯤꯀꯣ ꯑꯁ ꯅꯨꯡꯉꯥꯏꯇꯔꯤꯗ ꯑꯃꯨꯛ ꯍꯟꯈꯔꯥꯁꯤꯔ ꯈꯥꯟꯗ ꯑꯗꯨꯝ ꯍꯥꯏꯔꯒ ꯂꯩꯔꯤ ꯃꯥꯗꯨ
ꯍꯧꯖꯤꯛꯁꯨ ꯉꯁꯤꯁꯨ ꯆꯠꯇꯕ ꯃꯥꯜꯂꯦ
ꯑꯣ ꯉꯁꯤ ꯆꯠꯇ꯭ꯔꯦꯃ ꯑꯣ ꯑꯣ ꯁꯨꯃꯥꯏꯅ ꯍꯥꯏꯕꯅꯦ ꯑꯣ ꯑꯁ ꯌꯨꯝꯗ ꯍꯜꯂꯒ ꯀꯩꯅꯣ ꯐꯤ ꯁꯥꯔꯈ꯭ꯔꯁꯨꯅ ꯈꯪꯉꯦ ꯑꯗꯨꯝ ꯍꯥꯏꯔꯦ ꯂꯩꯔꯦ ꯃꯥꯗ
ꯍꯥꯏꯕ꯭ꯔꯣ
ꯑꯥꯎ ꯅꯪꯒ ꯑꯥꯎꯠꯁꯥꯏꯗꯠꯇ ꯑꯥꯎꯠꯁꯥꯏꯠꯇ ꯑꯥꯎꯠꯁꯥꯏꯗꯠꯇ ꯑꯗꯨꯝ ꯂꯩꯔꯗꯤ ꯅꯨꯡꯉꯥꯏꯗꯕꯅꯤ ꯍꯥꯏꯌꯦ ꯍꯥꯏꯅ ꯑꯩꯅ ꯍꯥꯏꯕꯤꯕꯅꯦ ꯑꯁ ꯈꯪꯗ꯭ꯔꯦ ꯑꯩ ꯑꯥꯎꯠꯁꯥꯏꯗ ꯑꯃꯨꯛ ꯆꯠꯅꯤꯡꯈ꯭ꯔꯦ ꯍꯥꯏꯌꯦ
ꯋꯥꯈꯜꯁꯦ ꯃꯥꯁꯦ ꯂꯩꯔꯤꯇꯥꯥꯐꯝ ꯈꯪꯉꯝꯃꯣꯏꯗ ꯍꯥꯏꯗꯤ ꯊꯕꯛꯁꯨ ꯐꯖꯅ ꯈꯔ ꯇꯧꯗꯕꯅꯤꯅꯀꯣ
ꯑꯧ ꯃꯗꯣ ꯑꯣꯣ ꯑ ꯍꯗ꯭ꯔꯦ ꯃꯥꯒꯤ ꯊꯕꯛꯁꯨ ꯖꯒꯣꯠ ꯆꯥꯗꯕꯒꯤ ꯑꯣꯏꯔꯝꯒꯅꯤ ꯈꯪꯗꯦ ꯃꯥꯗꯅ
ꯃꯥꯅꯅꯦ ꯔꯦꯁꯇꯨꯔꯦꯟ ꯀꯩꯀꯥꯗꯤ ꯇꯧꯅꯤꯡꯗꯧ ꯃꯥꯜꯂꯦꯕ ꯑꯗꯨꯒ ꯌꯨꯝꯗ ꯁꯦꯡꯒ ꯆꯠꯄꯗꯣ ꯑꯗꯨ ꯉꯥꯛꯇ ꯇꯧꯋꯦ ꯍꯥꯏꯕ ꯑꯗꯨꯒꯤ ꯀꯨꯏꯅ ꯆ ꯇꯝꯅꯦꯕ
ꯑꯣ ꯃꯥꯗꯣ ꯗꯨꯀꯥꯟꯁꯨ ꯗꯨꯀꯥꯟꯁꯨ ꯐꯝꯅꯤꯡꯗꯦ ꯍꯥꯏꯌꯦ ꯑꯩꯗꯤ ꯗꯨꯀꯥꯟꯗ ꯅꯨꯡꯉꯥꯏꯒꯅꯤꯗ
ꯗꯨꯀꯥꯟꯒꯨꯝꯕꯗꯤ ꯅꯨꯡꯉꯥꯏꯔꯤꯗꯅ ꯏꯁꯥꯁꯨ ꯃꯣꯠꯇ꯭ꯔꯦ ꯅꯠꯇ꯭ꯔꯣ ꯑꯗꯨꯒ ꯃꯥꯁꯨ ꯀꯨꯏꯅꯗꯤ
ꯍꯣꯏ ꯗꯨꯀꯥꯟꯒꯤ ꯚꯦꯀꯦꯟꯁꯤꯒꯨꯝꯕ ꯂꯩꯔꯗꯤ ꯅꯪꯅ ꯍꯥꯏꯕꯤꯌꯣ ꯅ ꯃꯥꯕꯨ ꯃꯣꯍꯟꯗ
ꯑꯩꯗꯤ ꯈꯪꯁꯨ ꯈꯪꯗꯦꯗ ꯑꯩꯁꯨ ꯑꯩꯒꯤ ꯆ꯭ꯔꯦꯡꯒꯨꯝꯕꯗꯤ ꯑꯗꯨ ꯃꯔꯛ ꯃꯔꯛ ꯑꯗꯨꯗꯤ ꯍꯥꯏꯕꯤꯑꯕꯀꯣ
ꯑꯣ ꯃꯥꯗꯤ ꯔꯦꯁꯇꯨꯔꯦꯟꯒꯨꯝꯕꯗꯤ ꯂꯩꯅꯤꯡꯗꯕꯅꯤꯅ
ꯑꯗꯨꯅꯦ ꯅꯍꯥꯟꯁꯨ ꯍꯥꯏꯕꯅꯦꯕ ꯃꯤ ꯑꯃ ꯊꯤꯔ ꯂꯩꯕꯅꯦꯕꯀꯣ ꯀꯣ ꯑꯗꯨꯒ ꯃꯥꯅ ꯃꯣ ꯂꯥꯞꯄꯦ ꯍꯥꯏꯌꯦ
ꯑ
ꯊꯦꯡꯕꯅꯦꯅ ꯑꯃꯨꯛ
ꯅꯣꯡꯒꯤ ꯅꯨꯡꯁꯤꯌꯦ ꯃꯥꯗꯣ ꯑꯁ ꯅꯨꯡꯉꯥꯏ ꯑꯗꯨꯣ ꯃꯥꯜꯦ ꯍꯧꯖꯤꯛꯒ ꯒꯤꯠ ꯊꯕ ꯃꯣꯁꯨꯣꯟꯁꯨꯣ
ꯑ ꯃꯣꯅꯤꯀꯥꯁꯨ ꯂꯣꯏꯔꯦ ꯍꯥꯏꯥꯏ ꯇꯥꯏꯅꯦ
ꯎꯝ ꯂꯣꯏꯔ ꯍꯌꯦ ꯃ ꯑꯣ ꯃꯣ ꯎ ꯁꯦꯂꯔꯤꯗꯣ ꯔꯤꯒꯨꯂꯔ ꯑꯣꯏꯗꯤ ꯍꯥꯏ
ꯑ
ꯃꯣꯏꯗꯤ ꯅꯨꯡꯉꯥꯏꯃꯜꯂꯦꯕ ꯃꯥꯒꯤ ꯊꯕꯛꯇ ꯇꯣꯟꯅ ꯍꯥꯏꯗꯣ
ꯑꯣ ꯃꯥꯗꯤ ꯅꯨꯡꯉꯥꯏꯕ ꯃꯥꯜꯂꯦ ꯊꯕꯛ ꯑꯝꯇ ꯇꯧꯗ꯭ꯔꯒ ꯑꯗꯨꯝ ꯅꯨꯡꯇꯤꯒꯤ
ꯍꯣꯏ ꯍꯣꯏ ꯑꯗꯨꯃꯥꯏꯅ ꯃꯄꯨꯁꯨ ꯇꯟꯕ ꯑꯣꯏꯔꯝꯒꯅꯦꯕ
ꯈꯪꯗꯦ ꯑꯗꯨꯒꯤ ꯋꯥꯗꯤ ꯑꯩ ꯁꯦꯡꯅ ꯈꯪꯗ꯭ꯔꯦ ꯃꯄꯨꯅꯔꯥ
ꯍꯥꯏꯗꯤ ꯃꯣꯏꯅꯗꯤ ꯊꯕꯛ ꯂꯩꯇꯕꯅꯤꯅ ꯃꯄꯨꯁꯨ ꯊꯕꯛ ꯂꯩꯇꯕꯅꯤꯅ ꯄꯤꯅꯤꯡ ꯄꯤꯕꯗꯣ ꯁꯂꯔꯤꯗꯣ ꯐ꯭ꯔꯤꯗ ꯂꯩꯕꯅꯤꯅ ꯑꯃꯨꯛ ꯄꯥꯝꯃꯨ ꯕꯖꯥꯠꯅ ꯈꯪꯗꯦ ꯍꯧꯖꯤꯛꯐꯥꯎ ꯄꯤꯗ꯭ꯔꯤꯗꯤ ꯆꯞꯇꯤ ꯆꯥꯔꯔꯕꯅꯦ ꯃꯥꯒꯤꯗꯨ
ꯑꯦꯇ꯭ꯔꯦ ꯃꯥꯁꯨ ꯊꯕꯇ ꯊꯤ ꯁꯤ ꯃꯥꯜꯂꯦ ꯊꯕꯛꯇꯤ ꯈꯟꯗꯤꯦ ꯈꯜꯂꯧ ꯃꯥꯜꯂꯦ ꯏꯟꯇꯔꯚꯤꯌꯨ ꯑꯃ ꯑꯗꯣ ꯑꯗꯨꯒꯤ ꯊꯕꯛꯁꯨ ꯁꯦꯂꯔꯤ ꯌꯥꯝꯗꯕꯒꯤ ꯑꯁ ꯄꯥꯝꯗ꯭ꯔꯦ ꯍꯥꯏꯌꯦꯦ ꯈꯜꯂꯁꯨ
ꯎꯝ ꯁꯤꯜꯂꯔꯤ ꯌꯥꯝꯗꯦ ꯍꯥꯏꯅꯦ ꯀꯪꯗꯦ ꯊꯇꯛꯁꯤꯅ ꯄꯪꯊꯤ ꯄꯪꯇꯣꯛꯄ ꯑꯩꯈꯣꯏꯁꯨꯅꯤ ꯇꯧꯔꯤꯁꯦ ꯑꯩꯈꯣꯏꯁꯨ ꯍꯥꯟꯅ ꯇꯣꯛꯄ꯭ꯔꯥ ꯈꯪꯗꯦ
ꯅꯪꯅ ꯅꯪ ꯊꯕꯛꯇꯤ ꯅꯪꯒꯤ ꯊꯕꯛꯇꯤ ꯋꯥꯔꯁꯨ ꯑꯗꯨꯝ ꯁꯤꯂꯔꯤ ꯌꯥꯝꯕꯅꯤꯅ ꯅꯨꯡꯉꯥꯏꯗ
ꯑꯗꯨ ꯑꯣꯏꯔꯁꯨ ꯃꯄꯨꯒꯤ ꯋꯥꯉꯥꯡ ꯁꯥꯉꯥꯡꯗꯣ ꯈꯤꯇꯪ ꯁꯣꯏꯂꯗꯤ ꯍꯟꯗꯛꯇꯤ ꯋꯥꯔꯅꯤꯡ ꯂꯩꯇꯦ ꯇ꯭ꯔꯦ ꯃꯤ
ꯑꯗꯨꯝ ꯇꯧꯑꯣꯅꯦꯗ ꯀꯩꯅꯣ ꯊꯕꯛ ꯇꯧꯕꯗꯤ ꯁꯨꯃꯥꯏꯅ ꯇꯧꯕꯅꯤꯗ
ꯍꯥꯏꯗꯤ ꯊꯕꯛ ꯑꯇꯩ ꯑꯣꯏꯔꯗꯤ ꯐꯕꯀꯣ ꯑꯗꯨ ꯍꯤꯗꯥꯛꯀꯤꯅꯤꯅꯀꯣ
ꯇꯣ
ꯁꯣꯏꯔꯗꯤ ꯑꯃꯨꯛ ꯍꯤꯗꯥꯛꯅꯤꯅ ꯑꯇꯩꯗꯤ ꯄꯣꯒꯨꯝꯕꯗꯤ ꯀꯩꯀꯥꯗꯤ ꯐꯩꯗꯅ ꯑꯃꯨ ꯍꯥꯏꯔꯗꯤ ꯍꯤꯗꯥꯛꯀꯤ ꯑꯣꯏꯕ ꯑꯣꯏꯅ ꯃꯔꯨꯅꯤꯗꯅ
ꯊꯕꯛꯀꯤ ꯃꯇꯥꯡꯗꯤ ꯑꯈꯥꯡ ꯀꯟꯕꯅ ꯐꯕꯅꯤꯗ
ꯎꯝ ꯆꯨꯝꯕꯗꯤ ꯆꯨꯝꯃꯦ ꯃꯔꯨꯞꯀ ꯁꯥꯟꯅꯥꯕꯤꯗꯅ ꯇꯧꯔꯤꯁꯦ ꯍ‌ꯦꯛꯇꯥꯟ ꯊ‌ꯣꯛ ꯑꯗꯤ ꯈꯪꯗ‌ꯦ
ꯎꯝ ꯃꯣꯏꯁꯨ ꯄ꯭ꯔꯦꯁ꯭ꯔ ꯄꯤꯃꯜ ꯂꯩ ꯗꯤ ꯅꯨꯡꯉꯥꯏꯇꯦꯗ
ꯎꯝ ꯍꯥꯏꯗꯤ ꯃꯄꯨꯒ ꯂꯣꯏꯅꯕꯅ
ꯅꯪꯗꯤ ꯑꯗꯨꯝ ꯅꯨꯡꯉꯥꯏ ꯅꯍꯥꯟꯗ ꯇꯧꯕ ꯊꯕꯛꯇꯨ ꯅꯠꯇ꯭ꯔꯣ
ꯍꯣꯏ
ꯑ ꯅꯪꯗꯤ ꯑꯗꯨꯝ ꯅꯨꯡꯉꯥꯏ ꯃꯥꯜꯂ‌ꯦꯗ ꯏꯃꯥꯟꯅꯕꯤ ꯑꯅꯤ ꯑꯅꯤꯗꯒꯤ ꯍꯦꯟꯅ ꯅꯪ ꯅꯪꯒꯤ ꯊꯕꯛꯅ ꯅꯨꯡꯉꯥꯏꯕ ꯃꯥꯜꯂꯦ ꯅꯪ ꯅꯪꯗꯤ ꯀꯨꯏꯅ ꯇꯧꯋꯦꯗ
ꯈꯪꯗ‌ꯦꯍꯦ ꯑꯗꯨꯝ ꯇꯧꯔꯤꯅꯤ ꯃꯔꯛꯇꯗꯤ ꯋꯥ ꯕ ꯅꯨꯃꯤꯁꯨ ꯂꯩꯌꯦꯕ ꯃꯔꯛꯇꯅ ꯍꯧꯖꯤꯛ ꯐ꯭ꯔꯤ ꯂꯩꯔꯗꯤ ꯑꯗꯨꯝ ꯐ ꯂꯩꯅꯤꯕ ꯆꯤꯟꯕ ꯀꯁꯤ ꯅꯅꯦ ꯌꯥꯝ ꯆꯟꯕ
ꯑ
ꯑꯩ ꯑꯩꯗꯤ ꯃꯄꯥ ꯍꯥꯏꯗꯤ ꯗꯨꯀꯥꯟ ꯑꯅꯤ ꯊꯣꯛꯄꯅꯤꯅꯀꯣ ꯃꯣꯏꯅ ꯑꯩꯉꯣꯟꯗꯒ ꯗꯥꯟ ꯂꯩꯌꯌꯦ ꯃꯄꯨꯗꯨꯅꯅꯦ ꯑꯩ ꯒꯣ ꯗꯥꯎꯟꯗ ꯑꯩꯒꯤ ꯀꯝꯄ꯭ꯌꯨꯇꯔ ꯑꯃ ꯊꯝꯕꯤꯌꯦꯕ ꯑꯩꯅ ꯑꯃꯨꯛ ꯃꯣꯏꯅ ꯌꯣꯜꯂꯛꯄꯗꯣ ꯑꯩꯅ ꯑꯃꯨꯛ ꯆꯪꯕꯅꯦꯕ ꯑꯗꯨ ꯦꯝꯃꯁꯤ ꯒꯣꯗꯥꯎꯟꯗ ꯂꯩꯗꯕ ꯌꯥꯗꯦꯕ
ꯎꯝ
ꯑꯩꯉꯣꯟꯗ ꯂꯩꯍꯜꯂꯦ ꯑꯗꯨꯒ ꯍꯟꯗꯛꯁꯤꯅ ꯈꯔ ꯁꯤꯜꯂꯛ ꯃꯒꯤ ꯍꯦꯟ ꯕꯤꯜ ꯀꯩꯀꯩ ꯀꯩꯀꯥ ꯌꯥꯎꯔꯛꯄꯅꯤꯅ ꯑꯩꯉꯣꯟꯗ ꯀꯝꯄ꯭ꯌꯨꯇꯔꯒꯤ ꯍꯦꯟꯕꯤꯜꯒꯤꯗꯣ ꯃꯣꯏꯅ ꯌꯣꯜꯂꯛꯄꯗꯣ ꯑꯩꯉꯣꯟꯗ ꯑꯃꯨꯛ ꯆꯪꯍꯟꯕꯅꯦꯕ ꯑꯩꯉꯣꯟꯗ ꯑꯗꯒꯤ ꯆꯤꯟꯕꯅꯤꯅ ꯃꯥꯗꯣ ꯃꯤ ꯑꯅꯤ ꯊꯝꯖꯤꯜꯂꯕ ꯍꯧꯖꯤꯛꯇꯤ ꯏꯃꯥꯟꯅꯕꯤ ꯑꯃꯒ
ꯎꯝ
ꯅꯍꯥꯟꯅꯤ ꯏꯊꯥꯟꯝꯇ ꯂꯩꯕꯅꯤꯗ
ꯑꯣ ꯍꯧꯖꯤꯛꯇꯤ ꯃꯤ ꯌꯥꯝ ꯈꯜꯂꯛꯑꯦ
ꯍꯧꯖꯤꯛꯅ ꯑꯅꯤ ꯑꯩꯒ ꯏꯃꯥꯟꯅꯕꯤ ꯑꯃꯒ ꯊꯝꯕꯤꯕ ꯏꯇꯣꯝꯗꯁꯨ ꯋꯥꯕꯅꯤꯅꯀꯣ ꯃꯔꯛꯇꯗꯤ ꯍꯧꯖꯤꯛ ꯊꯕꯛ ꯂꯩꯇ꯭ꯔꯗꯤ ꯑꯗꯨꯝ ꯐ꯭ꯔꯤ ꯑꯣꯏꯌꯦꯕ ꯊꯥ ꯂꯣꯏꯔꯛꯄꯗꯨꯒ ꯑꯗꯨꯒꯨꯝꯕꯗꯤ ꯌꯥꯝ ꯆꯤꯟꯕ ꯍꯤꯗꯥꯛ ꯑꯃ ꯂꯥꯛꯑꯗꯤ ꯑꯃꯨꯛ ꯆꯤꯜꯂꯦ ꯏꯁꯇꯣꯛ ꯂꯥꯛꯄꯗ
ꯐꯖ ꯇꯧꯋꯣ ꯐꯖꯅ ꯇꯧꯕ ꯊꯕꯛ ꯄꯩꯁꯥ ꯄꯩꯁꯥꯅꯤ ꯔ ꯀ ꯅꯍꯥꯟꯗꯣ ꯅꯪꯅ ꯍꯪꯂꯛꯄꯗꯣ ꯅꯪ ꯍꯪꯂꯛꯄ ꯅꯨꯃꯤꯠꯇꯣ ꯑꯩ ꯂꯩꯔꯗꯤ ꯄꯤꯗꯤ ꯄꯤꯅꯤꯡꯕꯅꯦ ꯂꯩꯇꯕꯒꯤ ꯑꯩꯈꯣꯏꯁꯨ ꯑꯁ ꯎ
ꯑꯁ ꯍꯥꯏ ꯑꯩꯈꯣꯏꯁꯨꯅꯦ ꯍꯦꯛ ꯐꯪꯕ ꯅꯨꯃꯤꯠꯇꯣꯒ ꯍꯥꯏ ꯑꯗꯨꯝ ꯆꯜꯂꯦꯕ
ꯎꯝ ꯑꯩꯈꯣꯏꯁꯨꯅꯦ ꯂꯣꯟꯁꯨ ꯂꯧꯋꯦ ꯑꯗꯨꯒ ꯇꯦꯟꯗꯔꯁꯨ ꯌꯥꯎꯋꯦ ꯑꯗꯨꯒꯤꯀꯣ ꯅꯪꯒꯤ ꯄꯤꯅꯤꯡꯉꯥꯏ ꯀꯩꯅꯣ ꯆꯥꯝꯃ ꯐꯣꯂꯥꯏꯗꯕꯅꯤꯅꯦ ꯃꯤ ꯇꯣ ꯀꯔꯤꯅꯣꯅꯦ ꯖꯤꯄꯦꯗꯗꯤ ꯆꯍꯨꯝ ꯐꯥꯎꯗꯤ ꯂꯩꯕꯅꯦ ꯑꯗꯨ ꯅꯨꯃꯤꯠꯇꯣ ꯑꯩ ꯅꯤꯡꯁꯤꯡꯉꯤ
ꯑꯩꯈꯣꯏꯁꯨꯅꯦ ꯌꯥꯝ ꯌꯥꯝ ꯐꯪꯉꯁꯨ ꯍꯥꯏꯗꯤ ꯃꯐꯝꯁꯤ ꯌꯥꯝ ꯂꯩꯕꯅꯤꯅ ꯑꯃꯨꯛ ꯍꯦꯛ ꯊꯥ ꯂꯣꯏꯗ꯭ꯔꯀꯥꯟꯗ ꯍꯦꯛꯇ ꯂꯣꯏꯕꯗꯣ ꯑꯗꯨꯃꯥꯏꯅ ꯇꯧꯕꯒꯤ ꯑꯗꯨꯃꯥꯏꯅ ꯇꯧꯕꯒꯤ ꯑꯃꯨꯛ ꯄꯨꯁꯤꯜꯂꯤꯉꯩꯗ
ꯎꯝ
ꯂꯩꯔꯔꯣꯏ
ꯅꯪ ꯃꯔꯨꯞꯁꯨ ꯇꯧꯕꯔꯥ
ꯇꯧꯗꯤ ꯇꯧꯋꯦ ꯑ ꯌꯥꯝꯗꯦ ꯑꯩꯒꯤꯗꯤ ꯑꯩꯁꯦ ꯑꯅꯤ ꯇꯧꯕꯅꯦꯕ ꯏꯅꯥꯎꯅꯨꯄꯥꯅ ꯑꯃꯨꯛ ꯇꯧꯍꯟꯕꯤꯈ꯭ꯔꯦꯅ ꯉꯝꯗꯕ ꯍꯥꯏꯗꯤ ꯌꯨꯝ ꯕꯔꯥꯒꯤꯁꯨ
ꯑꯣ ꯑꯣ ꯑꯩ ꯑꯩꯦꯟ ꯍꯣꯔꯦꯟ ꯇꯧꯔꯛꯀꯦꯀꯣ ꯉꯥꯏꯈꯣ ꯉꯥꯏꯈꯣ ꯎꯝ ꯎꯝ
ꯀꯝ